ꯍꯜꯂꯣ
ꯍꯜꯂꯣ
ꯀꯅꯥꯅꯣ ꯉꯁꯥꯏ ꯅꯪꯅ ꯄꯤꯕ ꯅꯝꯕꯔꯗꯨꯅꯣ ꯑꯃꯨꯛꯀ
ꯀꯔꯝꯕ ꯅꯝꯕꯔꯅꯣ
ꯑꯩꯅ ꯉꯁꯥꯏ ꯇꯧꯔꯛꯄꯗꯣ ꯀꯣꯜ ꯇꯠꯈ꯭ꯔꯕꯗꯨ
ꯑꯗꯣ ꯑꯁꯤ ꯅꯠꯇ꯭ꯔꯣ
ꯑꯁꯤ ꯅꯠꯇꯦ ꯅꯦ
ꯁꯤꯅ ꯀꯩ ꯐꯥꯕ꯭ꯔꯥ
ꯑꯗꯨ ꯅꯪꯅ ꯄꯥꯏꯈꯠꯄ꯭ꯔꯥ ꯑꯗꯨꯗꯤ
ꯅꯪ ꯑꯗꯨꯗꯤ ꯑꯩꯒꯤ ꯑꯁꯤꯁꯦ ꯀꯃꯥꯏꯅ ꯊꯣꯛꯂꯛꯄ꯭ꯔꯥ ꯍꯥꯏꯕ
ꯃꯤꯡ ꯇꯣꯡꯉꯥꯜꯂꯦꯕ ꯁꯦ ꯁꯥꯏꯗꯨꯅ ꯅꯨꯄꯥꯒꯤ ꯃꯤꯡ ꯊꯣꯛꯑꯦꯕ ꯑꯁꯤꯅ ꯁꯤꯅ ꯊꯥꯎꯋꯦ ꯃꯃꯤꯡꯗꯣ
ꯁꯤꯅꯥ
ꯑꯥ
ꯑꯣ ꯑꯅꯤꯃꯛꯅꯦ ꯄꯥꯏꯕ ꯃꯥꯅ ꯑꯗꯨꯒꯤ ꯑꯩꯅ ꯄꯥꯏꯈ꯭ꯔꯦꯕ
ꯀꯅꯥꯅ ꯄꯥꯏꯕ ꯃꯥꯅ
ꯏꯅꯥꯎ ꯅꯨꯄꯥ ꯍꯥꯏꯕꯗꯨ ꯏꯅꯥꯎ ꯅꯨꯄꯥ ꯍꯥꯏꯕꯗꯨ
ꯑꯣ ꯍꯥꯏꯗꯤ ꯅꯣꯏ ꯁꯥꯏꯅ ꯐꯥꯒ꯭ꯔꯅꯤ
ꯍꯣꯏꯅꯦ ꯑꯩꯈꯣꯏꯅ ꯁꯥꯏꯅ ꯑꯩꯈꯣꯏꯒꯤ ꯁꯥꯏꯅ ꯄꯥꯏꯔꯁꯨ ꯄꯥꯏꯒꯅꯤꯅꯦ ꯑꯩꯗꯤ
ꯅꯪ ꯁꯥꯏꯁꯦ ꯀꯅꯥꯅꯣ ꯑꯩꯉꯣꯟꯗ ꯍꯦꯟꯅ ꯐꯖꯕ꯭ꯔꯣ
ꯍꯣꯏ ꯌꯥꯝ ꯐꯖꯩ
ꯏꯡꯒꯣꯟꯗꯤ ꯍꯅ ꯐꯖꯩꯕ
ꯍꯥꯥ
ꯑꯩꯉꯣꯟꯗ ꯑꯩꯉꯣꯟꯗꯒꯤ ꯍꯦꯟꯅ ꯃꯒꯨꯟꯁꯨ ꯂꯩꯕ꯭ꯔꯣ
ꯈꯪꯗꯦꯗ ꯅꯪꯗꯤ ꯑꯐꯧ ꯊꯦꯡꯅꯈꯤꯕꯅꯤ
ꯑꯩꯁꯨ ꯁꯛꯈꯤꯕꯔꯁꯨ ꯃꯒꯨꯟꯗꯤ ꯂꯩꯕꯅꯤꯀꯣ
ꯑꯣ ꯑꯣꯏꯕ꯭ꯔꯥ
ꯅꯨꯄꯥꯊꯣꯛꯄꯅꯤ ꯀꯣ
ꯅꯨꯄꯥ ꯅꯨꯄꯥ ꯊꯣꯛꯎꯔꯒ ꯅꯨꯄꯥ ꯊꯣꯛꯂꯛꯒ ꯅꯨꯄꯤ ꯃꯌꯥꯝ ꯄꯥꯝꯕ꯭ꯔꯣ
ꯅꯨꯄꯥ ꯊꯣꯛꯑꯦ ꯅꯨꯄꯥ ꯊꯣꯛꯑꯦ ꯍꯥꯏꯔꯗꯤꯅꯦ ꯃ ꯆꯆꯥꯝꯃꯒꯤ ꯃꯄꯨ ꯅꯠꯇꯕ ꯑꯃꯈꯛꯇꯪꯒꯤ ꯃꯄꯨ ꯑꯣꯏꯒꯗꯕ
ꯑꯣꯀꯦ ꯑꯗꯨ ꯅꯨꯄꯥ ꯊꯣꯛꯄ ꯀꯧꯕꯧꯕ꯭ꯔꯥ
ꯍꯣꯏ ꯅꯪꯒꯤꯗꯤ ꯅꯨꯄꯥ ꯊꯣꯛꯇꯦꯕ ꯅꯪꯒꯤꯗꯤ ꯀꯤꯌꯦ
ꯅꯨꯄꯤ ꯌꯥꯝ ꯇ꯭ꯔꯣꯄꯤ ꯃꯑꯣꯡꯗ ꯂꯩꯏꯁꯦ
ꯇꯧꯕ ꯃꯥꯟꯗꯨꯗ ꯅꯪꯒꯤ ꯅꯪꯒꯤ ꯇꯧꯕ ꯏꯁꯇꯥꯜꯗꯣ ꯉꯥꯡꯕ ꯏꯁꯇꯥꯜꯗꯣ ꯑꯌꯥꯝ ꯅꯨꯄꯤꯗ ꯑꯆꯣꯞꯄ ꯃꯥꯜꯂꯗꯦꯕ
ꯑꯁ ꯇꯜꯂꯦꯗ
ꯆꯠ ꯆꯥꯔꯕꯣ ꯊꯔꯥꯃꯅ ꯀꯩ ꯂꯥꯛꯅ
ꯊꯔꯣꯏ
ꯑꯁ ꯅ ꯪꯅ ꯀꯗꯥꯏꯗꯒꯤ ꯊꯔꯣꯏ ꯐꯪꯕ꯭ꯔ ꯅꯣꯏꯗꯤ
ꯂꯧꯕꯨꯛꯛꯇꯒꯤ
ꯅꯪ ꯈꯥꯏ ꯂꯩꯕ꯭ꯔꯥ ꯑꯦꯝꯗ ꯂꯩꯕ꯭ꯔꯣ
ꯌꯨꯝꯗ ꯃꯦꯘꯂꯌꯥꯅ
ꯑꯦ ꯑꯣ
ꯁꯤꯂꯣꯡ
ꯑꯧ ꯑꯧ ꯈꯪꯉꯦ ꯍꯥꯏꯒꯅꯨꯅꯦ ꯄꯟꯒꯅꯨꯅꯦ
ꯌꯥꯕꯅꯦ ꯏꯁꯇ꯭ꯔꯦꯠꯇꯤ ꯌꯥꯕꯅꯤ ꯄꯣꯔꯇꯨꯒꯜ ꯔꯣꯅꯥꯜꯗꯣꯗꯁꯨ ꯄꯥꯏꯗꯅ
ꯑꯣ ꯑꯗꯨꯒꯕꯨꯗꯤ ꯌꯥꯕ꯭ꯔꯥ
ꯌꯦꯁ
ꯃꯉꯣꯟꯗ ꯍꯪꯕ꯭ꯔꯥ
ꯍꯣꯏꯅꯦ ꯏꯃꯥꯟꯅꯕꯅꯤꯅꯦ ꯃꯥꯗꯣ
ꯑꯣ
ꯑꯩꯒꯤ ꯀꯣꯂꯦꯖ ꯃꯦꯠ ꯑꯩꯒꯤ ꯀꯣꯂꯦꯖ ꯃꯦꯠꯅꯤꯅꯦ ꯍꯥꯟꯅ ꯀꯣꯂꯦꯖ ꯇꯝꯃꯤꯉꯩꯗ
ꯀꯔꯝꯕꯗꯨꯔꯣ
ꯗꯤꯖꯤꯗ ꯗꯤꯖꯤ
ꯑꯣ ꯀꯦꯗꯨꯗ ꯑꯣꯗ ꯂꯩꯗꯤ ꯑꯩꯅ ꯍꯥꯏꯕꯗꯤ ꯅꯝꯕꯔ ꯑꯅꯤ ꯄꯥꯏꯔꯤ ꯅꯃ
ꯑꯅꯤꯃꯛ ꯑꯩꯒꯤ ꯐ꯭ꯔꯦꯟꯅꯤ ꯑꯅꯤꯃꯛ ꯑꯩꯒꯤ ꯐ꯭ꯔꯦꯟꯅꯤ
ꯐꯠꯇꯦ ꯑꯩꯅ ꯍꯥꯏꯕꯗꯤ ꯗꯤ ꯖꯤꯗꯣ ꯃꯥꯒꯤ ꯅꯝꯕꯔ ꯑꯅꯤ ꯂꯩꯕ ꯃꯥꯜꯂꯦꯕ
ꯍꯣꯏ ꯑꯅꯤꯃꯛ ꯑꯩꯒꯤ ꯐ꯭ꯔꯦꯟꯅꯦ ꯑꯅꯤꯃꯛ ꯄꯥꯏꯌꯦ ꯃꯥ
ꯑꯣ ꯆꯦꯁ ꯃꯥꯂꯦꯀꯣ
ꯃꯥꯟꯗ꯭ꯔꯗꯤ
ꯎꯝ ꯐꯩꯌꯦ ꯐꯩꯌꯦ ꯃꯣꯏ ꯑꯗꯣ ꯃꯣꯏꯗꯤ ꯑꯗꯨꯝ ꯌꯥꯏꯗ
ꯎꯝ
ꯊꯔꯣꯏꯗꯣ ꯊꯔꯣꯏꯗꯣ ꯆꯥꯕ꯭ꯔꯣ ꯄꯥꯊꯥꯗꯣ ꯍꯥꯎꯕ꯭ꯔꯣ ꯍꯥꯏꯕ
ꯍꯥꯎꯋꯦ ꯑꯗꯨ ꯏꯕꯥꯅꯤ ꯀꯣꯏꯅꯔꯁꯦ
ꯑꯩ ꯁꯤ ꯋꯥꯔꯤꯁꯦ ꯅꯪꯒꯤ ꯅꯃꯥꯟꯅꯕꯤ ꯑꯅꯤꯕꯨꯗꯤ ꯍꯥꯏꯕꯅꯤꯀꯣ
ꯑꯣ ꯍꯪ ꯍꯪꯉꯣꯔꯥ ꯍ ꯍꯪꯉꯣꯔꯥ ꯍꯪꯉꯣꯔꯥ ꯃꯉꯣꯟꯗ ꯏꯅꯥꯛꯇ ꯑꯃ ꯂꯩꯌꯦ
ꯍꯪꯉꯣ ꯑꯩ ꯁꯨꯛꯍꯥꯏ ꯍꯥꯏꯗꯕꯅꯦ ꯑꯩ ꯀꯣꯏꯅꯔꯁꯦꯅ ꯁꯨꯡꯍꯥꯏ ꯍꯥꯏꯗꯕꯅꯤ ꯃꯥꯕꯨ ꯍꯪꯉꯣꯅꯦ ꯍꯪꯉꯣꯅꯦ
ꯍꯥꯏꯗꯤ ꯍꯧꯖꯤꯛ ꯍꯧꯖꯤꯛꯀꯤ ꯍꯪꯕ ꯌꯥꯔꯣꯏꯗ
ꯑꯩ ꯅꯪꯕꯨ ꯇꯪꯈꯥꯏ ꯍꯥꯏꯕꯅꯤꯀꯣ ꯅꯪ ꯐꯤꯒꯔ ꯐꯖꯅꯤ ꯍꯥꯏꯕꯤꯒꯦ
ꯑꯣ ꯑꯗꯨꯅꯤꯗ
ꯍꯥꯝ
ꯅꯣꯛꯅꯤꯡꯉꯦ ꯅꯪ ꯅꯨꯄꯥꯁꯦ
ꯀꯣꯏꯅꯔꯁꯦ ꯑꯩ ꯅꯨꯄꯤ ꯀꯣꯏꯗꯕꯅꯤ ꯀꯣꯏꯅꯔꯁꯦ ꯑ
ꯂꯥꯛꯈꯤꯒꯅꯤ ꯂꯥꯛꯈꯤꯒꯅꯤ ꯐꯖ ꯐꯖꯕ ꯃꯌꯥꯝ ꯂꯥꯛꯈꯤꯒꯅꯤ
ꯊꯥꯈꯤꯒꯅꯤ ꯑꯗꯨ ꯀꯣꯏꯔꯗꯤ ꯀꯣꯏꯔꯔꯣꯏꯅ
ꯀꯣꯏꯅꯤꯡꯉꯗꯤ ꯀꯣꯏꯌꯣꯅꯥ ꯑꯗꯨ ꯃꯇꯝꯗ ꯐꯖꯕ ꯃꯌꯥꯝ ꯂꯈꯤꯒꯅꯤꯕ ꯃꯌꯥꯝ ꯂꯈꯤꯒꯅꯤꯀꯣ
ꯍꯧꯖꯤꯛ ꯀꯣꯏꯅꯔꯁꯦ ꯏꯕꯅꯤ
ꯑꯁ ꯌꯥꯗꯦꯗ
ꯏꯁ ꯀꯔꯤꯒꯤꯔꯣꯕ
ꯑꯩ ꯅꯨꯄꯥ ꯂꯩꯒꯦꯗ
ꯅꯪ ꯅꯨꯄꯥꯁꯦ ꯑꯩꯉꯣꯟꯗꯩ ꯍꯦꯟꯅ ꯐꯖꯩꯁꯤꯅꯤꯅꯦ
ꯍꯣꯏ ꯐꯖꯩꯌꯦ
ꯑꯩꯉꯣꯟꯗꯩ ꯍꯦꯟꯅ ꯃꯇꯤꯛ ꯆꯥꯏꯁꯤꯅꯤꯅꯦ ꯑꯥ
ꯈꯪꯗꯦ ꯈꯪꯗꯦ
ꯑ ꯑꯩ ꯑꯩ ꯅꯪꯕꯨ ꯀꯣꯏꯅꯤ ꯅꯨꯄꯥ ꯂꯩꯒꯦꯔ ꯂꯩꯔꯣꯏꯔ ꯈꯪꯗꯦ
ꯑꯣ ꯋꯥꯔꯤꯁꯦ ꯌꯥꯝ ꯅꯨꯡꯉꯥꯏꯔꯤꯅꯦ
ꯑꯩꯗꯤ ꯑꯩꯅ ꯀꯣꯏꯒꯅꯦꯗꯤ ꯀꯣꯏꯕꯅꯤꯀꯣ ꯑꯩꯗꯤ ꯗꯤꯁꯇꯔꯕ ꯐꯣꯟ ꯌꯥꯝ ꯑꯣꯏꯕꯅꯦ
ꯋꯥꯎ ꯅꯪꯖꯦ ꯀꯌꯥꯃꯨꯛ ꯀꯔꯤ
ꯅꯪꯒꯤ ꯅꯨꯄꯥ ꯂꯩꯈꯩ ꯅꯕꯥꯅꯤ ꯊꯨꯅꯈ꯭ꯔꯕꯅꯦ ꯂꯨꯍꯣꯡꯈ꯭ꯔꯕꯅꯦ
ꯑꯦ ꯏꯕꯥꯅꯤꯁꯨ ꯊꯨꯡꯅꯅꯤ ꯍꯥꯏꯕ ꯂꯩꯇꯦꯅꯦ
ꯑꯗꯨꯅꯤꯅ ꯑꯗꯨꯒꯤ ꯑꯩ ꯀꯣꯏꯕ ꯌꯥꯏꯅ ꯅꯪ ꯅꯨꯄꯥ ꯂꯩꯔꯁꯨ
ꯌꯥꯗꯦꯗ
ꯅꯕꯅꯤ ꯂꯧꯅꯝ ꯅꯕꯥꯅꯤ‌ ꯂꯧꯅꯕꯁꯨ ꯅꯠꯇꯦ ꯐꯦꯝꯂꯤꯅ ꯈꯪꯕꯁꯨ ꯅꯠꯇꯦ ꯏꯟꯒꯦꯖꯃꯦꯟ ꯇꯧꯕꯁꯨ ꯅꯠꯇꯦ꯫
ꯏꯕꯥꯅꯤꯁꯨ ꯏꯕꯥꯅꯤꯁꯨ ꯇꯧꯕꯤꯔꯗꯨꯗꯤ ꯀꯩꯅꯣꯅꯦ꯫
ꯍꯥꯥ꯫
ꯏꯕꯥꯅꯤꯁꯨ ꯇꯧꯕꯤꯔꯣꯅꯦ꯫
ꯏꯕꯥꯅꯤ ꯑꯩꯅ ꯅꯪ ꯑꯗꯨꯒꯤ ꯑꯩ ꯅꯪꯕꯨ ꯀꯣꯏꯕ ꯌꯥꯏꯅ꯫
ꯀꯣꯏꯔꯁꯨ ꯑꯦꯡꯒꯦꯖꯃꯦꯟ ꯇꯧꯕꯁꯨ ꯅꯠꯇꯦ ꯄꯦꯔꯦꯁꯅ ꯈꯪꯕꯁꯨ ꯅꯠꯇꯦꯗ ꯅꯠꯇꯦ ꯑꯦ ꯑꯦ꯫ ꯑꯦ ꯅ ꯅꯪꯅ ꯇꯧꯔꯗꯤ ꯍꯧꯖꯤꯛꯀꯤ ꯑꯩꯒꯤ ꯅꯨꯄꯥꯅꯗꯤ ꯀꯔꯤꯗꯤ ꯇꯧꯔꯛꯑꯣꯏꯗꯕ꯫
ꯃꯥꯗꯤ ꯅꯨꯄꯥ ꯊꯣꯛꯇꯝꯅꯤꯅ ꯇꯧꯕ ꯉꯝꯃꯣꯏ꯫
ꯅꯨꯄꯥꯗ ꯀꯔꯝꯃꯥꯏ ꯅꯨꯄꯥ ꯀꯔꯝꯃꯥꯏꯅ ꯅꯨꯄꯥ ꯊꯣꯛꯇꯔꯤꯕ꯫
ꯃꯥꯗꯤ ꯅꯪꯉꯣꯟꯗ ꯑꯦꯡꯒꯦꯖꯃꯦꯟ ꯇꯧꯔꯁꯦꯡ ꯂꯨꯍꯣꯡꯉꯁꯦ ꯁꯨꯡꯍꯥꯏ ꯍꯥꯏꯕ ꯉꯝꯃꯣꯏ꯫
ꯑꯦ ꯀꯩꯒꯤ ꯅꯪ ꯃꯥꯕꯨ ꯈꯪꯕ꯭ꯔꯅꯦ꯫
ꯊꯃꯣꯏ ꯁꯦꯡꯗꯦꯕ꯫
ꯑꯦ ꯀꯔꯝꯃꯥꯏꯅ ꯈꯪꯕ ꯅꯪꯗꯤ꯫
ꯑꯦ ꯑꯗꯨꯝ ꯈꯪꯉꯤꯗ ꯑꯩꯈꯣꯏꯗꯤ ꯃꯤꯒꯤ ꯋꯥꯉꯥꯡ ꯁꯥꯉꯥꯡ ꯅꯪꯒꯤ ꯋꯥꯉꯥꯡ ꯁꯥꯉꯥꯡ ꯅꯪ ꯋꯥꯉꯥꯡ ꯁꯥꯉꯥꯡꯅ ꯇꯥꯛꯏꯗ꯫
ꯍꯣꯏ ꯌꯥꯝ ꯈꯪꯉꯦ ꯌꯥꯝ ꯈꯪꯉꯦ ꯅꯪꯕꯨꯁꯨ ꯑꯩꯕꯨ ꯌꯥꯝ ꯈꯪꯉꯦ꯫
ꯏꯕꯥꯅꯤ ꯀꯣꯏꯅꯔꯁꯦ ꯑꯗꯨꯅ ꯐꯔꯅꯤ ꯅꯪꯒꯤꯁꯨ ꯑꯩꯁꯨ꯫
ꯅꯪꯒꯤ ꯖꯤꯖꯤꯕꯨ ꯍꯨꯟꯗꯣꯛꯄꯤꯔꯝꯒꯅꯨꯅꯦ꯫
ꯀꯔꯤ ꯍꯥꯏꯕ꯫ ꯑꯩꯒꯤ ꯗꯤꯖꯤ ꯑꯩꯒꯤ ꯗꯤꯖꯤ ꯍꯥꯏꯗꯤ ꯀꯅꯥꯅꯣ꯫
ꯗꯤꯇ꯭ꯔꯦ ꯇꯧꯕꯤꯒꯅꯨꯅꯦ ꯀꯩꯅꯣꯅꯦ ꯅꯪ ꯑꯍ ꯅꯪ ꯑꯍꯥꯟꯕꯗꯤ ꯅꯪꯕꯨ ꯌꯥꯝꯅ ꯁꯣꯜ ꯁꯣꯜꯂꯤꯅ ꯗꯤꯖꯤ ꯖꯤꯖꯤ ꯖꯤꯖꯤ ꯅꯝꯕꯔ ꯅꯝ
ꯅꯪ ꯅꯪꯒꯤ ꯅꯃꯥꯟꯅꯕꯤꯗ ꯆꯩ ꯆꯥꯔꯅꯤ ꯍꯥꯏꯌꯣ ꯃꯥꯅꯍꯥꯛꯇꯪꯅꯤ꯫ ꯃꯥ ꯀꯗꯔ ꯌꯥꯝ ꯇꯥꯎꯋꯦ ꯑꯩꯉꯣꯟꯗ꯫
ꯑꯣ꯫ ꯅꯪ ꯅꯪꯅ ꯅꯠꯇꯕ꯫
ꯍꯥꯏ ꯅꯪ ꯅꯃꯥꯥꯟꯅꯕꯤꯗꯣ ꯆꯩ ꯆꯥꯅꯤ ꯃꯥ ꯂꯩ ꯇꯥꯔꯝꯃꯅꯤꯀꯣ꯫
ꯀꯩꯅꯣ ꯗꯤꯖꯤꯗꯣ ꯌꯥꯝ ꯐꯩꯌꯦꯅꯥ ꯀꯔꯤꯒꯤ ꯄꯥꯝꯗꯕ꯭ꯔꯣ꯫
ꯅꯪꯒꯤ ꯅꯃꯥꯟꯅꯕꯤꯅ ꯑꯩꯉꯣꯟꯗ ꯕ꯭ꯔꯦꯟ ꯋꯥꯁ ꯇꯧꯕꯤꯅꯤ꯫
ꯑꯁ ꯀ ꯏꯃꯥꯟꯅꯕꯤꯒꯤꯗꯨꯗꯤ ꯇꯣꯛꯈ꯭ꯔꯣꯅꯦ ꯗꯤꯖꯤꯗꯣ ꯍꯥꯏꯕꯗꯤꯅꯦ ꯁꯤꯗ ꯏꯃꯥꯟꯅꯕꯤꯗꯣ꯫ ꯏꯃꯥꯟꯅꯕꯤꯗꯨꯗꯤ ꯑꯃꯅꯤꯅꯦ ꯑꯦ ꯕꯤ ꯖꯤꯖꯤꯗꯨ ꯄꯛꯈꯠꯔꯒꯦ ꯑꯗꯨ ꯀꯣꯏꯔꯣꯏꯅꯦ ꯍꯥꯏꯕ꯫ ꯀꯔꯤꯒꯤ ꯄꯥꯝꯗꯕ꯭ꯔꯥ ꯍꯥꯏꯕ꯫
ꯗꯤꯖꯤ ꯃꯥꯟꯗ꯭ꯔꯒ꯫
ꯑꯥ ꯑꯗꯨ ꯑꯩ ꯑꯩ ꯑꯩ ꯑꯩꯁꯨ ꯀꯦꯗꯧ ꯑꯩꯁꯨ ꯀꯦ ꯑꯩꯁꯨ ꯀꯩꯗꯧ ꯃꯥꯟꯕ꯭ꯔꯣꯌꯦ
ꯏꯃꯥꯟꯅꯕꯤꯅ ꯗꯤꯖꯤ ꯃꯥꯡꯉꯤꯅꯤ ꯗꯤꯖꯤ ꯃꯥꯜꯂꯦ ꯍꯥꯏꯕꯒꯤ ꯑꯩꯁꯦ ꯏꯟꯇꯔꯦꯁ ꯂꯩꯕ ꯋꯥꯅꯤ ꯑꯗꯣ ꯗꯤꯖꯤ ꯃꯥꯟꯂꯝꯗꯦ꯫ ꯑꯗꯨꯗ ꯅꯪꯗꯤ ꯐꯤꯒꯔꯗꯨ ꯃꯥꯅ ꯍꯥꯏꯕ ꯅꯪꯒꯤ ꯐ꯭ꯔꯦꯟꯅ ꯅꯪ ꯐꯤꯒꯔꯗꯨ ꯀꯦꯟꯗꯜ ꯀꯤꯅꯔ ꯃꯥꯜꯂꯦ ꯍꯥꯏꯅ ꯍꯥꯏꯕ꯫
ꯅꯃꯥꯟꯅꯕꯤꯅ ꯗꯤꯖꯤꯕꯨ ꯃꯥꯟꯗꯦ ꯗꯤꯖꯤ ꯃꯥꯜꯂꯦ ꯍꯥꯏꯔꯒ ꯅꯪꯅ ꯁꯛꯎ ꯁꯛ ꯎꯈꯔꯦ ꯀꯣ ꯃꯥꯟꯗꯔꯦ ꯑꯗꯣ ꯅꯃꯥꯟꯅꯕꯤꯅ ꯑꯩꯁꯦ ꯀꯩ ꯃꯥꯜꯂꯦꯕ ꯀꯥꯏ ꯑꯥ꯫ ꯑꯣ ꯀꯩꯕꯥ ꯀꯦꯟꯗ꯭ꯔꯣ ꯃꯥꯜꯂꯦ ꯍꯥꯏꯌꯦꯀꯣ ꯀꯦꯟ
ꯖꯤꯅꯔ ꯃꯜꯂꯦ ꯍꯥꯏꯝ
ꯑꯣꯀꯦꯟꯗꯧ ꯖꯦꯅꯔ ꯑꯣ ꯀꯦꯟꯗꯧ ꯃꯥꯟꯂꯦ ꯍꯥꯏꯌꯦ ꯑꯗꯨꯒ ꯐꯤꯒꯔꯁꯨ ꯇꯥꯏ ꯍꯥꯏꯌꯦ ꯑꯗꯣ ꯑꯣꯏꯔꯝꯗ꯭ꯔꯗꯤ ꯍꯥ꯫
ꯐꯤꯒꯔ ꯍꯥꯏꯕꯅꯤꯀꯣ ꯁꯛꯇꯤ ꯍꯥꯏꯗꯦꯀꯣ ꯃꯥꯅ ꯐꯤꯒꯔ ꯃꯥꯜꯂꯦ ꯍꯥꯏꯕꯅꯤꯀꯣ꫰꫰
ꯀꯗꯥꯏꯗꯒꯤ ꯀꯦꯟꯗꯜꯅꯣ ꯀꯦꯟꯗꯜꯗꯤ꯫ ꯏꯀꯪ ꯀꯪꯔꯒ ꯗꯤꯖꯤ ꯍꯦꯗꯤꯠ ꯅꯪꯒꯤ ꯖꯤꯖꯤꯗꯨꯒ ꯆꯞ ꯃꯥꯟꯅꯩꯀꯩꯅꯣ꯫
ꯑꯗꯨꯁꯨ ꯑꯩꯗꯤ ꯅꯣꯏꯕ ꯄꯥꯝꯃꯦ ꯅꯪ ꯅꯣꯏꯌꯦ ꯍꯥꯏꯕ ꯅꯠꯇ꯭ꯔꯣ
ꯅꯣꯏꯕ ꯅꯣꯏꯕꯨꯗꯤ ꯑꯗꯨꯗꯁꯨ ꯃꯌꯥꯝ ꯅꯔꯝꯒꯅꯤ ꯅꯣꯏ ꯈꯨꯟꯗꯁꯨ ꯃꯌꯥꯝ ꯅꯔꯝꯒꯅꯤ
ꯑꯗꯨ ꯈꯪꯅꯗ꯭ꯔꯒ ꯃꯣꯏꯒꯤ
ꯏꯕꯥꯅꯤꯁꯨ ꯈꯪꯅꯗ꯭ꯔꯒ ꯀꯒꯣꯜ ꯈꯇꯪ ꯁꯥꯟꯅꯕꯁꯤꯕꯨ
ꯍꯧꯖꯤꯛ ꯈꯪꯅꯕꯕꯁꯤꯗꯤ ꯐ꯭ꯔ
ꯅꯪꯒꯤ ꯒꯔꯜꯐ꯭ꯔꯦꯟꯁꯦ ꯀꯌꯥ ꯁꯨꯔꯝꯒꯦꯔꯥ ꯀꯣ ꯌꯥꯝ ꯈꯪꯅꯤꯡꯉꯦꯗ꯫
ꯑꯩꯕꯨ ꯌꯥꯝ ꯑꯩꯕꯨ ꯌꯥꯝ ꯄ꯭ꯂꯦꯕꯣꯏꯒꯤ ꯇꯥꯏꯞꯇ ꯃꯤ ꯇꯥꯔꯒ ꯑꯆꯨꯝꯕ ꯑꯁꯦꯡꯕ ꯍꯥꯏꯅ ꯈꯟꯒꯅꯤꯅꯦ
ꯑꯁ ꯇꯝ ꯈꯟꯒꯤꯒꯦꯕ ꯑꯩꯗꯤ
ꯁꯦ ꯋꯥ ꯌꯥꯝ ꯉꯥꯡꯅꯔꯣꯏꯁꯦ ꯑꯩꯁꯨ ꯋꯥ ꯌꯥꯝ ꯉꯥꯡꯕꯗ ꯋꯥꯔꯦ ꯈꯣꯏꯅꯔꯁꯦ ꯗꯥꯏꯔꯦꯛ
ꯑꯩ ꯇꯨꯝꯈ꯭ꯔꯒꯦꯗ
ꯅꯪꯒꯤ ꯅꯪꯒꯤ ꯅꯪꯒꯤ ꯅꯣꯏ ꯁꯥꯏ ꯂꯩꯌꯦ ꯍꯥꯏꯕꯗꯣ ꯀꯥꯎꯊꯣꯛꯈ꯭ꯔꯕꯣ?
ꯑꯩꯈꯣꯏ ꯁꯥꯏ ꯂꯩꯌꯦꯅ ꯑꯩꯈꯣꯏ ꯁꯥꯏ ꯉꯁꯥꯏ ꯇꯨꯝꯈ꯭ꯔꯦ
ꯍꯣꯏ ꯀꯥꯎꯊꯣꯛꯈ꯭ꯔꯣ ꯦꯃ ꯅꯨꯄꯥꯁꯨ ꯊꯣꯛꯇꯦ
ꯀꯥꯎꯊꯣꯛꯄ ꯉꯝꯔꯣꯏꯌꯦ ꯑꯩꯗꯤ ꯃꯥꯒꯤꯗꯤ ꯑꯩꯗꯤ ꯐꯣꫪꯑꯦꯕꯔ ꯃꯥꯒꯤ ꯑꯣꯏꯈ꯭ꯔꯅꯤ꯫
ꯅꯨꯄꯥ ꯊꯣꯛꯄꯁꯨ ꯅꯠꯇꯦ
ꯑꯩꯒꯤ ꯃꯥꯏꯟꯗꯤ ꯐꯣꯔꯑꯦꯚꯔ ꯑꯣꯏꯔꯤꯀꯣ ꯑꯩꯗꯤ ꯂꯦꯞꯄꯦ ꯑꯃꯈꯛꯇꯪꯗ ꯂꯦꯞ
ꯍꯒꯦ ꯇꯧꯅꯤ ꯀꯣ ꯅꯪ ꯍꯤꯔꯦ ꯇꯒꯅꯤ ꯀꯧ ꯂꯇ
ꯅꯪꯁꯨ ꯑꯩꯕꯨ ꯀꯣꯏꯔꯗꯤ ꯔꯤꯒ꯭ꯔꯦꯠ ꯆꯥꯅꯤꯀꯣ ꯑꯩꯅ ꯍꯥꯏꯖꯍꯧꯤꯀꯣ ꯑꯩꯈꯣꯏ ꯏꯆꯦꯈꯣꯏ ꯃꯌꯥꯝ ꯈꯪꯔꯗꯤ ꯎꯔꯗꯤ ꯅꯪ
ꯑꯁꯤꯒꯨꯝꯕ ꯆꯥꯟꯆ ꯑꯅꯤꯔꯛ ꯍꯟꯅ ꯐꯪꯉꯣꯏꯀꯣ ꯅꯪ
ꯏꯁ ꯒꯣꯜꯗꯦꯟ ꯆꯥꯟꯆꯅꯦ ꯍꯥꯏꯌꯣꯅꯦ
ꯒꯣꯜꯗꯟ ꯆꯥꯟꯆ ꯅꯤꯀꯣ
ꯑꯃꯣꯛꯇ ꯑꯅꯤꯔꯛ
ꯒꯣꯜꯗꯟ ꯆꯥꯟꯆ ꯑꯣꯏꯒꯦꯔꯥ ꯀꯔꯤ ꯑꯣꯏꯒꯦꯔꯥ ꯑꯩꯗꯤ ꯄꯥꯝꯖ
ꯑꯣꯄꯣꯔꯆꯨꯅꯤꯇꯤ ꯂꯥꯏꯐꯇ ꯑꯅꯤꯔꯛ ꯅꯣꯛ ꯇꯧꯗꯕꯅꯤꯀꯣ ꯄ꯭ꯔꯦꯞ ꯇꯧꯍꯧꯔꯣꯀꯣ ꯗꯨꯗ ꯅꯥ ꯑꯩꯅ ꯑꯦꯄ꯭ꯔꯣꯆ ꯇꯧꯔꯤꯉꯩꯖꯤꯗ
ꯑꯗꯨꯒꯤ ꯑꯣꯄꯣꯔꯆꯨꯅꯤꯗꯣ ꯑꯣꯄꯣꯔꯆꯨꯅꯤꯇꯤꯗꯣ ꯑꯩꯗꯤ ꯅꯍꯥꯟ ꯐꯪꯈ꯭ꯔꯦ
ꯅꯪꯒꯤ ꯅꯨꯄꯥꯗꯨꯗꯤ ꯅꯨ-ꯅꯨꯄꯥꯁꯨ ꯊꯣꯛꯇꯕ ꯅꯨꯄꯥ ꯃꯟꯗꯕ ꯑꯗꯨ
ꯑꯣ ꯅ-ꯅꯪꯒꯤꯁꯤꯗꯤ ꯅꯪ ꯅꯪꯕꯨ ꯌꯥꯕꯤꯅꯤꯡꯉꯥꯏ ꯑꯩꯒꯤ ꯄꯥꯕꯨꯍꯥꯏ ꯄꯨꯡꯍꯥꯏ ꯊꯤꯕꯤꯒꯅꯤ ꯇꯧꯒꯅꯨꯀꯣ ꯇꯧꯒꯅꯨꯀꯣ
ꯅꯪꯒꯤ ꯅꯨꯄꯥꯕꯨꯗ ꯑꯩꯅ ꯍꯦꯟꯅ ꯅꯨꯄꯥ ꯊꯣꯛꯀꯅꯤ ꯁꯦꯡꯅ ꯍꯥꯏꯕꯤꯒꯦ
ꯏꯁ ꯅꯪ ꯅꯨꯄꯥ ꯊꯣꯛꯏ
ꯁꯛꯄꯨꯗꯤ ꯈꯪꯗꯦꯀꯣ ꯁꯛꯄꯨꯗꯤ ꯅꯪ ꯅꯨꯄꯥꯅ ꯈꯇꯪ ꯌꯧꯔꯝꯕ ꯌꯥꯏ ꯎꯝ ꯎꯝ ꯃꯒꯨꯟꯗꯤ ꯀ꯭ꯋꯥꯂꯤꯇꯤꯒꯤ ꯀ꯭ꯋꯥꯂꯤꯇꯤꯅꯤ ꯍꯥꯏꯌꯣ ꯍꯥꯏꯌꯣ
ꯑꯩꯒꯤ ꯁꯛ ꯎꯒ꯭ꯔꯦ ꯍꯥꯏꯝ ꯅꯠꯇ꯭ꯔ ꯅꯪ
ꯎꯗꯦ ꯎꯗꯦ ꯐꯥꯒꯤ ꯇꯧ
ꯎꯝ ꯊꯥꯔꯣꯏ ꯅꯪꯒꯤ ꯍꯥꯟꯅ ꯊꯥꯎ
ꯐꯥꯔꯣꯏꯗ ꯁꯨꯡꯐꯥ ꯐꯥꯔꯣꯏ
ꯅꯪꯒꯤ ꯍꯥꯟ ꯊꯥꯎꯑꯣ
ꯃꯔꯣꯏ ꯑꯦ
ꯑꯗꯨꯝ ꯇꯤꯟꯅꯁꯦ ꯍꯥꯏꯕꯅꯤꯗ ꯑꯩꯈꯣꯏ ꯍꯟꯅ
ꯇꯤꯟꯅꯁꯦ ꯀꯩꯗꯧꯔꯒꯦ ꯑꯩ ꯀꯦꯝ ꯍꯥꯏꯗꯦꯀꯣ ꯇꯤꯟꯅꯁꯦ ꯀꯥꯏꯗꯦ
ꯂꯝꯕꯤ ꯂꯝꯍꯥꯡꯗ ꯊꯦꯡꯅꯔꯁꯨ ꯑꯣ ꯁꯛ ꯈꯪꯉꯗꯤ ꯑꯣ ꯁꯤ ꯑꯩꯒꯤ ꯐ꯭ꯔꯦꯟ ꯏꯃꯥꯟꯅꯕꯤꯗꯨꯅꯤ ꯍꯥꯏꯅ ꯑꯩꯖꯨ ꯃꯇꯦꯡ ꯄꯥꯡꯕ ꯌꯥꯏ ꯀꯩꯅꯣ
ꯄꯤ ꯍꯥꯏꯒꯅꯣ ꯖꯤꯖꯤꯅꯦ ꯀꯦꯅꯦꯜꯅꯦ ꯇꯧꯔꯒ ꯍꯥ ꯀꯛꯎꯕ
ꯑꯩ ꯅꯨꯄꯤꯅꯤꯅꯦ
ꯑꯩꯒꯤ ꯖꯤꯖꯤ ꯑꯩꯒꯤ ꯑꯩꯒꯤ ꯖꯤꯖꯤ ꯑꯩ ꯀꯦꯟꯗꯜ ꯑꯗꯨꯃꯥꯏꯅ ꯇꯧꯔ ꯉꯥꯡꯉꯣ
ꯎꯝ ꯅꯪꯅ ꯉꯁꯥꯏ ꯊꯥꯔꯛꯅꯤꯡꯗ꯭ꯔꯁꯨ ꯑꯩ ꯚꯤꯗꯤꯑꯣ ꯀꯣꯜ ꯇꯧꯒꯦꯗ ꯍꯌꯦꯡ
ꯑꯁ ꯚꯤꯗꯤꯑꯣ ꯀꯣꯜꯗꯨ ꯚꯤꯗꯤꯑꯣ ꯀꯣꯜꯗꯨ ꯍꯦꯟꯅ ꯇꯟꯈ꯭ꯔꯦꯗ
ꯇꯧꯔꯛꯀꯦ ꯑꯩ ꯍꯌꯦꯡ ꯇꯧꯕꯤꯔꯛꯀꯦ
ꯍꯌꯦꯡꯗꯤ ꯑꯩꯗꯤ ꯊꯕꯛ ꯆꯤꯟꯒꯅꯤ
ꯌꯨꯝꯗ ꯂꯩꯈ꯭ꯔꯣ
ꯑꯩ ꯍꯣꯁꯇꯦꯜ ꯍꯣꯁꯇꯦꯜ ꯂꯩꯕꯗꯨꯁꯨ ꯑꯩ ꯍꯌꯦꯡ ꯀ꯭ꯂ ꯆꯛꯀꯅꯤ